ꯍꯂꯣ ꯑ ꯇꯥꯔ ꯆ ꯀꯗꯧꯔꯃꯅꯣ
ꯑꯣ
ꯀ ꯋꯥ
ꯑꯩꯁꯨꯣ ꯁꯨꯝ ꯅꯨꯡꯁꯥꯒ ꯁꯥꯕꯁꯤꯗ ꯍꯩꯅꯧꯃꯤꯠꯄ ꯆꯥꯒꯦꯅ ꯇꯧꯔꯝꯃꯤꯅꯦ
ꯍꯧꯖꯤꯛ ꯀꯥꯏꯅ
ꯀꯩ ꯍꯥꯏꯕꯗꯨ ꯏꯆꯦ ꯇꯥꯗ꯭ꯔꯦ ꯎꯝ
ꯇꯃ ꯅꯤꯕ
ꯇꯧꯋꯦ ꯑꯗꯣ ꯑꯩꯈꯣꯏꯒꯤ ꯏꯁꯥꯒꯤ ꯌꯨꯝꯗ ꯊꯥꯖꯕꯅꯤꯗ
ꯎꯝ ꯎꯝ
ꯁ ꯁꯥꯕ ꯁꯥꯕꯁꯤꯗ ꯉꯁꯤꯗꯤ ꯁꯨꯇꯤ ꯅꯨꯃꯤꯠꯇ ꯑꯣꯏꯔꯦ ꯑꯗ ꯑꯩꯕꯨ ꯍꯧꯒꯠꯂꯦ ꯑꯗꯒꯤ ꯕꯁ ꯇꯧ ꯉꯁ ꯍꯧꯖꯤꯛꯀꯥꯟꯗꯤ ꯕꯣꯜꯁꯨ ꯌꯦꯡꯉꯦ ꯐꯤꯐꯥ ꯇꯧꯕꯗꯣ ꯑꯗꯨꯗꯨꯒꯤ ꯕꯣꯜ ꯉꯥ ꯑꯗꯨꯒꯤ ꯉꯁꯤ ꯕꯣꯜꯗꯣ ꯄ꯭ꯂꯦ ꯑꯅꯤ ꯑꯩꯅ ꯄꯥꯝꯕ ꯇꯤꯝꯗꯣ ꯊꯪꯅ ꯊꯪꯅꯅ ꯂꯩꯕꯒꯤ ꯌꯦꯡꯊꯣꯛꯑꯦ ꯑꯗꯨ ꯂꯣꯏꯔꯒ ꯕ꯭ꯔꯦꯛꯐꯥꯁ ꯆꯥꯊꯣꯛꯑꯒ ꯐꯤ ꯈꯔ ꯑꯃꯨꯛ ꯁꯨꯗꯣꯛꯑꯦ ꯉꯁꯤꯁꯦꯀꯣ ꯑꯗꯨꯒ ꯐꯤ ꯁꯨꯗꯣꯛ ꯂꯣꯏꯔꯒ ꯏꯔꯨ ꯃꯥꯏꯊꯖꯔꯒ ꯑꯩꯈꯣꯏ ꯃꯩꯇꯩꯒꯤꯗꯤ ꯏꯔꯨꯔꯨꯗ꯭ꯔꯦ ꯆꯥꯛꯈꯨꯝ ꯆꯪ ꯌꯥꯗꯦꯗꯅ ꯑꯗꯨꯒ ꯏꯔꯨ ꯃꯥꯏꯊꯖꯔꯒ ꯆꯥꯛ ꯏꯁꯤꯡ ꯊꯣꯡꯗꯣꯛꯑꯦ ꯆꯥꯊꯣꯛꯑꯦ ꯑꯗꯨꯒ ꯉꯥꯏꯍꯥꯛ ꯍꯤꯞꯇꯨꯔꯦ ꯑꯗꯒꯤ ꯃꯤꯠ ꯅꯥꯁꯦ ꯈꯔ ꯁꯤꯡꯅꯕꯅ ꯍꯩꯔꯥ ꯍꯩꯅꯧ ꯃꯦꯠꯄ ꯆꯥꯒꯦꯅ ꯏꯅꯥꯎꯅꯨꯄꯤ ꯑꯃꯒ ꯇꯧꯔꯤꯌꯦ ꯏꯆꯦꯍꯣꯏꯗꯤ ꯀꯃꯥꯏ ꯀꯃꯥꯏꯅ ꯇꯧꯔꯤꯒꯦ
ꯑꯗꯨꯗꯀ ꯉꯔꯥꯡ ꯁꯛꯄꯅ ꯇꯧꯔꯒ ꯑꯗꯨꯝ ꯂ ꯈ ꯇ ꯑꯣꯔꯦ ꯆꯦ ꯇ ꯆꯦ ꯇ ꯐꯤ ꯁꯥꯔꯤꯌꯦ ꯃꯨꯀꯥꯒꯤ
ꯎꯝ
ꯍ
ꯍ ꯑꯗꯨ ꯀ ꯀꯌꯥ ꯄꯅꯥ
ꯃꯨꯀꯥꯁꯤꯔꯣ ꯑꯗꯣ ꯃꯨꯀꯥꯁꯦ ꯈꯪꯗꯦꯅꯦ ꯐꯤ ꯅꯨꯡ ꯂꯪꯒꯤ ꯃꯔꯝꯁꯦ ꯑꯩꯗꯤ ꯀꯌꯥ ꯌꯥꯝ ꯑꯗꯨꯝ ꯇꯥꯡꯉꯦ ꯍꯥꯏꯅꯩꯌꯦ ꯃꯣꯏꯒꯤ ꯍꯥꯏꯗꯤ ꯁꯨꯡꯕ ꯃꯣꯏꯒꯤ ꯇꯥꯕꯗꯣ ꯆꯤꯡꯕꯗꯣ ꯋꯥꯕꯖꯥꯛꯠꯅꯤ ꯑꯗꯨꯒꯤꯅꯤ ꯇꯥꯡꯉꯤꯁꯤ
ꯎꯝ ꯌꯥ
ꯏꯆꯦ ꯍꯣꯏꯔꯣꯝ ꯀꯩꯅꯣꯒ ꯇꯧꯗ꯭ꯔꯣ ꯍꯧꯖꯤꯛꯀꯥꯟꯁꯦ ꯍꯩ ꯑꯆꯥꯔ ꯁꯥꯔ ꯌꯣꯟꯕꯗꯣ
ꯎ
ꯑꯗꯨꯁꯨ ꯇꯧꯏꯤ ꯑꯩꯈꯣꯏ ꯀꯩ ꯀꯩꯅꯣꯝꯃ ꯏꯗꯣꯝꯆꯥ ꯑꯃ ꯑꯗꯨꯗꯨꯒꯤ ꯃꯥꯏꯗꯨꯁꯨ ꯈꯔ ꯈꯔ ꯌꯥꯎꯁꯟꯕꯤꯌꯦ ꯍꯥꯏꯗꯤ ꯁꯤ ꯀꯛꯄ ꯃꯈꯣꯏ ꯁꯣꯏꯕ ꯈꯣꯠꯄꯗꯣ ꯃꯣꯏ ꯑꯥꯗꯩꯒ ꯃꯌꯥꯝ ꯃꯌꯥꯝ ꯂꯧꯋꯤ ꯅꯣꯏ ꯏꯆꯦ ꯍꯔꯣꯝꯒꯤ ꯍꯩ ꯔꯥ ꯄꯥꯟꯕ꯭ꯔꯣ ꯀꯃꯥꯏꯅ ꯇꯧ
ꯄꯂꯦ ꯐꯁꯨ ꯌꯥ ꯄꯪ ꯆꯨꯝꯕ꯭ꯔ ꯍ ꯎꯝ
ꯑꯗꯣ ꯌꯣꯟꯊꯣꯛꯅꯤꯡꯕꯒ ꯂꯩꯔꯗꯤ ꯑꯗꯨꯝ ꯍꯥꯏꯔꯛꯑꯣ ꯃꯣꯏꯁꯤꯗꯅꯦ ꯀꯦ ꯖꯤ ꯀꯦ ꯖꯤ ꯑꯣꯜꯂꯒ ꯂꯧꯋꯦ ꯑꯆꯥꯔ ꯁꯦꯝꯃꯒ ꯗꯨꯀꯥꯟꯗ ꯊꯥꯕꯗꯨꯒꯤ
ꯎꯝ
ꯑꯗꯨꯗꯨꯒꯤ ꯑꯗꯨꯝ
ꯑꯣ ꯍꯥ ꯀ ꯇ
ꯑꯆꯥꯔ ꯄꯦꯛꯀꯦꯠꯇꯔꯣ ꯄꯦꯛꯀꯦꯠꯇꯗꯤ ꯑꯗꯨꯝ ꯀꯩꯅꯣ ꯇꯧꯋꯦ ꯃꯣꯏꯁꯤꯗ ꯂꯨꯄꯥ ꯃꯉꯥ ꯃꯉꯥ ꯆꯤꯡꯕꯤꯗꯣ
ꯑ
ꯑꯗꯨ ꯁꯥꯏꯌꯦ ꯊꯥꯏꯌꯦ ꯃꯣꯏ ꯗꯨꯀꯥꯟꯗ ꯊꯥꯕꯗꯅ ꯗꯔꯖꯟ ꯗꯔꯖꯟ ꯊꯥꯕꯗꯨꯗ ꯄꯤꯁ ꯑꯃ ꯑꯅꯤ ꯍꯦꯛ ꯍꯥꯞꯄꯤꯕ ꯄꯩꯁꯥ ꯄꯤꯁ ꯑꯃ ꯑꯅꯤꯒꯤ ꯃꯃꯜ ꯍꯦꯛ ꯇꯥꯕꯤꯕ
ꯎꯝ
ꯑꯗꯨꯃꯥꯏꯅ ꯇꯧꯋꯦ
ꯇꯣꯡꯕꯅꯤꯅꯦ ꯑꯗꯨꯁꯨ ꯅꯨꯡꯗ ꯑꯗꯨꯝ ꯅꯣꯏ ꯑꯗꯨꯝ ꯇꯧꯋꯦ ꯍꯥꯏꯕ ꯅꯠꯇ꯭ꯔꯣ ꯑꯆꯥꯔꯗꯣ
ꯑꯥ ꯑꯩꯈꯣꯏ ꯑ ꯑꯗꯨꯣꯝ ꯆꯥꯝꯃꯩ ꯇꯧꯏ ꯑꯩꯈꯣꯏꯁꯨ ꯍꯦꯛ ꯍꯦꯛ ꯁꯪꯕ ꯀꯥꯟꯗ ꯃꯇꯦꯡ ꯈꯔ ꯈꯔ ꯍꯦꯛ ꯄꯥꯡꯁꯤꯟꯕꯤꯌꯦ
ꯍ ꯎ
ꯏꯆꯦꯍꯣꯏ ꯀꯩꯅꯣꯗꯣ ꯆꯠꯂꯨꯔꯕꯣ ꯃꯣꯏꯒꯤ ꯋꯥꯇꯔ ꯑꯦꯃ꯭ꯌꯨꯁꯃꯦꯟ ꯄꯥꯔꯛꯑꯅ ꯑꯩꯈꯣꯏꯒꯤ ꯑꯩꯈꯣꯏꯒꯤ ꯃꯅꯤꯄꯨꯔꯗꯁꯨ ꯑꯁꯣꯝꯂꯣꯝꯒꯤ ꯇꯥꯏꯞꯇ ꯅꯧꯅ ꯁꯦꯝꯒꯠꯂꯛꯄ ꯑꯃ ꯕꯤꯔꯦꯟ ꯄꯥꯕꯨꯡ ꯕꯤꯔꯦꯟ ꯍꯥꯏꯒ ꯁꯪꯒꯥ ꯀꯩꯅꯣ ꯇꯧꯈꯤꯕ ꯁꯪꯒꯥꯒꯤꯈꯤꯕꯗꯣ
ꯎꯝꯃꯣ
ꯑꯩꯁꯨ ꯆꯠꯇ꯭ꯔꯤꯌꯦ ꯑꯩꯈꯣꯏ ꯑꯉꯥꯡꯈꯩ ꯆꯠꯅꯔꯨꯕ ꯌꯥꯎꯔꯦꯗ ꯃꯣꯏꯅ ꯅꯨꯡꯉꯥꯏꯌꯦ ꯈꯣꯠꯂꯦ ꯑꯗꯩ ꯍꯥꯏꯔ ꯆꯠꯂꯣ ꯍꯥꯏꯕꯗꯨꯗ ꯀ ꯍꯧꯖꯤꯛꯁꯦ ꯀꯥꯂꯦꯟ ꯅꯨꯡꯁꯥꯛ ꯁꯥꯕꯁꯦꯀꯣ ꯏꯁꯤꯡꯗꯒ ꯇꯤꯡꯉ ꯂꯩꯅꯤꯡꯉꯤꯗꯅ ꯑꯗꯒꯤ ꯆꯠꯁꯤꯔꯥꯅ ꯈꯜꯂꯝꯃꯤꯅꯤꯅꯦ ꯀꯃꯥꯏ ꯀꯃꯥꯏꯅ ꯇꯧꯕꯅꯣꯗꯣ
ꯑ ꯍ
ꯎꯝ ꯀꯩꯀꯩ ꯍꯟꯖꯥꯡ ꯆꯥꯔꯒꯦ ꯉꯁꯤꯗꯤ
ꯕꯣꯁ ꯍꯋꯥꯏ ꯊꯣꯡꯕ ꯑꯃꯒ ꯀꯃꯤꯠ ꯑꯃꯒ ꯆꯥꯏꯌꯦ ꯅꯣꯏꯗꯤ ꯀꯩꯀꯩ ꯆꯥꯔꯕ
ꯔꯤꯗꯤꯡ ꯑꯁꯤ ꯀꯩꯅꯣ ꯇꯧꯔꯦ ꯀꯔꯤ ꯍꯥꯏꯒꯦ ꯁꯦꯕꯣꯠꯅꯦ ꯚꯦꯂꯦꯟꯗ꯭ꯔꯤꯅꯦ ꯃꯪꯒꯟ ꯍꯋꯥꯏ ꯃꯪꯒꯜ ꯃꯪꯒꯟ ꯃꯔꯨ ꯃꯄꯨꯝꯗꯣ ꯑꯗꯨꯅꯦ ꯇꯦꯟꯅꯋꯥꯟ ꯑ ꯃꯣꯔꯣꯛ ꯑꯇꯦꯛꯄ ꯑꯁꯪꯕꯗꯣ
ꯎꯝ
ꯈꯔ ꯍꯥꯞꯄꯒ ꯏꯔꯣꯜꯂꯦ ꯑꯗꯨꯒ ꯈꯥꯃꯦꯛ ꯑꯗꯩ ꯍꯋꯥꯏ ꯑꯁ ꯍꯧꯖꯤꯛꯀꯥꯟꯁꯦ ꯍꯋꯥꯏ ꯑꯁꯥꯡꯕ ꯌꯥꯝ
ꯎ ꯐ ꯐꯅꯤ
ꯑꯥ ꯑꯗꯨꯅꯦ ꯃꯌꯥꯟ ꯃꯌꯥꯟ ꯀꯥꯡꯥꯍꯧꯕ ꯑꯃ ꯉꯧꯔꯦ
ꯎꯝ
ꯑꯗꯨꯒ ꯆꯥꯔꯦ ꯐꯖꯅ ꯆꯥꯁꯟꯈ꯭ꯔꯦ ꯐꯨꯖꯟꯈ꯭ꯔꯦ
ꯍꯅꯤ
ꯑꯗꯒꯤ ꯇꯔꯕꯨꯁꯀꯗꯣ ꯌꯥꯝ ꯍꯣꯡꯉꯤꯅꯦ ꯎꯖꯤꯀꯥꯟ
ꯌꯥꯝ ꯍꯣꯡꯉꯦ ꯀꯦꯖꯤꯗ ꯀꯌꯥ ꯀꯌꯥ ꯃꯤ ꯍꯧꯖꯤꯛꯀꯥꯟꯁꯦ ꯂꯧ ꯐꯥꯝ ꯇꯧꯕ ꯍꯥꯏꯕ꯭ꯔꯥ ꯅꯍꯥꯁꯤꯡꯁꯦ ꯁꯨꯕ ꯅꯣꯝꯕ ꯇꯥꯟꯅꯔꯛꯇꯕꯁꯤꯀꯣ ꯃꯣꯏꯁꯤꯗ ꯂꯧꯗ ꯂꯦꯝꯅ ꯀꯩꯅꯣ ꯇꯧꯕ ꯃꯇꯝꯗꯨꯗ ꯃꯣꯏ ꯎꯝ ꯇꯔꯥꯕꯨꯁꯀꯗꯣ ꯃꯌꯥꯝ ꯃꯌꯥꯝ ꯂꯧꯄꯥꯛ ꯂꯧꯄꯥꯛ ꯊꯥꯏꯌꯦ ꯑꯗꯒꯤ ꯃꯣꯏꯒꯤ ꯗ꯭ꯔꯦꯒꯟ ꯐ꯭ꯔꯨꯠ ꯍꯥꯏꯕꯗꯣ ꯃꯄꯥꯟꯂꯣꯝꯗꯒꯤ ꯄꯨꯁꯜꯂꯛꯄꯤꯗꯣ ꯑꯗꯨꯒꯗꯣ ꯃꯅꯤꯄꯨꯔꯒ ꯂꯩꯍꯥꯎ ꯆꯥꯟꯅꯕ ꯈꯪꯗꯦ ꯃꯌꯥꯝ ꯄꯥꯛꯇꯛꯅꯅ ꯊꯥꯏꯌꯦꯕ ꯐꯖꯅ ꯍꯥꯏꯗꯤ ꯃꯄꯨꯡ ꯃꯔꯩ ꯐꯥꯅ ꯆꯥꯎꯅ ꯐꯖꯅ ꯄꯥꯜꯂꯦ ꯑꯩꯈꯣꯏ ꯁꯤ ꯅꯥꯀꯟꯒꯤ ꯐꯥꯝ ꯑꯃ ꯂꯩꯌꯦ ꯑꯗ ꯃꯤ ꯃꯌꯥꯝ ꯌꯦꯡꯕ ꯂꯥꯛꯅꯩꯌꯦ ꯑꯗꯨꯩꯆꯦ ꯍꯣꯏ ꯆꯥꯅꯤꯡꯉꯗꯤ ꯌꯦꯡꯕ ꯂꯥꯛꯑꯣ ꯅꯣꯡꯃ
ꯂꯄ ꯆꯥꯕ
ꯊꯦꯡ
ꯎꯝ
ꯑ ꯑꯩꯁꯨꯅ ꯐꯅꯦꯛ ꯁꯥꯕꯗꯣ ꯈꯔꯅꯦ ꯄꯤꯒꯦꯅ ꯇꯧꯕꯅꯦꯕ ꯑꯗꯨꯗ ꯄꯨꯅꯤ ꯑꯗꯨ ꯂꯥꯛꯄꯗ ꯌꯥꯝ ꯄꯨ ꯈꯣꯏꯔꯛꯑꯅꯤ
ꯑꯣ ꯌꯥꯏꯌꯦ ꯌꯥꯏꯌꯦ ꯆꯥꯅꯤꯡ ꯆꯥꯅꯤꯡꯒ ꯂꯩꯕꯒꯀꯣ ꯎ ꯍꯧꯖꯤꯛꯀꯥꯟꯁꯦ ꯏꯆꯦ ꯍꯣꯏꯒꯤ ꯍꯩ ꯂꯩ ꯌꯥꯝ ꯊꯥꯗꯥꯏꯅꯦ ꯑ ꯇꯥꯕꯣꯏꯁꯦ
ꯇꯥꯌꯦ ꯇꯥꯏꯌꯦ
ꯏꯆꯦ ꯑꯩꯈꯣꯏꯒꯤ ꯑꯃ ꯍꯩ ꯂꯩ ꯍꯩꯔ ꯀꯩꯀꯩ ꯃꯌꯥꯝ ꯃꯈꯜ ꯃꯈꯜ ꯊꯥꯗꯥꯏꯅꯦ ꯑꯗꯨꯗꯣ
ꯑꯣ
ꯂꯩ ꯑ ꯌꯦ ꯊꯥꯛ
ꯇꯕꯣ
ꯇꯥꯏ ꯇꯥꯏ ꯑꯗꯣ ꯀꯩꯅꯣ ꯇꯧꯒꯦ ꯏ ꯎꯆꯦꯍꯣꯏ ꯃꯊꯪ ꯑꯩꯈꯣꯏꯔꯣꯝꯗ ꯂꯥꯛꯄꯗꯣ ꯑꯗ ꯂꯩ ꯆꯥꯔꯗꯣ ꯈꯔ ꯄꯥꯏꯕꯤꯔꯛꯑꯣ ꯃꯈꯜ ꯃꯈꯜ ꯑꯩꯈꯣꯏꯁꯨ ꯁꯣꯝꯗ ꯑꯃ ꯌꯨꯝ ꯑꯅꯧꯕ ꯑꯃ ꯁꯥꯏꯌꯦ ꯑꯗꯨꯗꯨꯒꯤ ꯂꯩꯇꯦꯡ ꯑꯣꯏꯅ ꯈꯔ ꯊꯥꯒꯦ ꯇꯧꯕꯅꯦꯕ ꯑꯗꯣ ꯗꯨꯀꯥꯟꯗꯒꯤ ꯂꯧꯔꯗꯤ ꯌꯥꯝ ꯇꯥꯡꯉꯦꯕ ꯑꯗ ꯏꯁꯥꯅ ꯏꯆꯦꯍꯣꯏꯗꯩ ꯆꯥꯔꯗꯣ ꯂꯧꯔ ꯁꯦꯝꯒꯦ ꯈꯟꯕ
ꯃ ꯂꯩꯦ ꯅꯃ ꯇꯝꯕꯣ ꯑ ꯏꯁꯨ ꯝ ꯎ ꯎꯝꯝ
ꯑꯣ ꯏꯆꯦ ꯑꯩꯈꯣꯏꯅ ꯐꯖꯕꯗꯣ ꯑꯗꯨꯝ ꯈꯜꯂꯒ ꯈꯔ ꯄꯨꯕꯤꯔꯛꯑꯣ ꯍꯥꯏꯗꯤ ꯑꯩꯅ ꯍꯦꯛ ꯎꯗ꯭ꯔꯦꯗꯅ ꯑꯗꯨꯒ ꯑꯩꯅ ꯂꯥꯛꯄ ꯀꯥꯟꯗꯅꯦꯍꯦꯛ ꯑꯩ ꯑꯄꯥ ꯑꯄꯥꯝꯕꯗꯣ ꯈꯜꯂꯒꯦ
ꯑ ꯆꯗ ꯊꯥꯕꯝ
ꯃꯥꯡꯕꯁꯨ ꯌꯥꯝꯅ ꯈꯪꯁꯦꯃꯁꯨ ꯆꯥꯎꯕ ꯅꯠꯇꯕꯅꯤꯅꯅꯦ
ꯎꯝ
ꯎ ꯑꯅꯤ
ꯐꯔꯦ ꯐꯔꯦ ꯏꯆꯦ ꯉꯁꯤꯒꯤꯗꯤ ꯊꯝꯃꯒꯦ ꯉꯥꯏꯍꯥꯛ ꯊꯕꯛ ꯏꯪꯈꯥꯡ ꯂꯣꯏꯁꯟꯅꯕꯀꯣ
ꯇꯥꯔꯣꯏꯁꯦ ꯑꯣ ꯅꯔ ꯊꯝꯖꯔꯒꯦ